ꯇꯥꯏꯀꯣ ꯆꯦ ꯍꯣꯏ ꯇꯥꯏ ꯀꯣ
ꯑꯥꯎ ꯑꯣ ꯇꯥꯔꯦ
ꯑꯣ ꯅꯪꯗꯤ ꯊꯨ ꯊꯨꯅ ꯍꯧꯒꯠꯂꯤꯅꯦ
ꯍꯣꯏ ꯊꯨꯅ ꯍꯧꯒꯠꯂꯦ ꯉꯁꯤꯁꯨ ꯆꯥꯛ ꯏꯟꯁꯥꯡ ꯊꯣꯡꯕ ꯂꯣꯏꯔꯦ
ꯑꯁ ꯂꯣꯏꯔꯦ
ꯑꯩꯗꯤ ꯑꯗꯨꯝ ꯉꯥꯜꯂꯗꯤ ꯑꯩꯒꯤ ꯃꯍꯧꯁꯥ ꯆꯥꯎ ꯋꯥꯏꯈ꯭ꯔꯕꯅꯦ ꯎꯅ ꯍꯥꯎ ꯍꯥꯄꯗꯣ
ꯄꯨꯡ ꯀꯌꯥꯗ ꯇꯨꯝꯕ꯭ꯔꯥ
ꯄꯨꯡ ꯀꯌꯥꯗ ꯇꯨꯝꯕꯔꯥ ꯍꯪꯒꯔꯦ ꯅꯥꯏꯟꯗꯔꯥ ꯑꯣꯏꯔꯝꯃꯅꯤ ꯃꯁꯤ
ꯑꯣ ꯑꯠꯆꯥ ꯑꯩꯈꯣꯏ ꯍꯧꯖꯤꯛꯀꯥꯟ ꯎꯝ ꯍꯥꯏꯌꯣ
ꯑꯥ ꯅꯣꯏꯗꯤ ꯊꯦꯡꯅ ꯇꯨꯝꯕꯒꯤ ꯑꯣꯏꯔꯝꯒꯅꯤ
ꯏꯂꯚꯦꯟꯒꯨꯝꯕꯗ ꯇꯨꯝꯃꯦ ꯑꯩꯈꯣꯏ ꯎꯝ
ꯑꯣ ꯑꯗꯨꯅꯤꯅꯥ ꯉꯟꯅ ꯍꯧꯒꯠ ꯑ ꯉꯟꯅ ꯍꯧꯒꯠꯄꯗꯤ ꯉꯝꯔꯣꯏꯕ ꯑꯗꯨꯗꯤ
ꯎꯝ
ꯑꯩꯈꯣꯏꯗꯤ ꯊꯨꯅ ꯁꯨ ꯇꯨꯝꯕ ꯊꯨꯅꯥꯁꯨ ꯍꯧꯒꯠꯄꯅꯤ
ꯐꯩꯅꯦ ꯍꯛꯆꯥꯡꯒꯤꯗꯃꯛ ꯌꯥꯝ ꯐꯩꯅꯦ ꯑꯗꯨ ꯅꯪ ꯅꯪ ꯈꯪꯗꯤ ꯈꯪꯉꯦꯀꯣ? ꯑꯩꯈꯣꯏꯒꯤ ꯏꯆꯥ ꯅꯨꯨꯄꯥ ꯏꯆꯦ ꯍꯣꯇꯦꯜ ꯐꯝꯕ ꯏꯆꯦꯒꯤ ꯅꯨꯄꯥꯗꯣ
ꯀꯔꯤ ꯍꯥꯕ?
ꯅꯪ ꯑꯁꯤ ꯑꯩꯈꯣꯏ ꯍꯣꯇꯦꯜ ꯐꯝꯕ ꯏꯆꯦꯗꯣ
ꯑꯥ
ꯃꯆꯥꯗꯣ
ꯑꯥ
ꯑꯁꯤꯗ ꯑꯃꯨꯛꯀ ꯂꯥꯛꯑꯦ ꯍꯥꯏꯕꯗꯣ ꯅꯪ ꯈꯪꯉꯦꯀꯣ
ꯑꯣ ꯃꯥ ꯆꯦꯛꯀꯥꯞꯒꯤꯗ ꯃꯛ ꯂꯥꯛꯄ꯭ꯔꯥ?
ꯎꯝ ꯃꯥꯒꯤ ꯄꯨꯛꯁꯦ ꯑꯗꯨꯝ ꯅꯥꯏ ꯍꯥꯏꯌꯦ꯫
ꯑꯣ
ꯑꯗꯨꯒꯤ ꯉꯔꯥꯡ ꯍꯪ ꯉꯔꯥꯡ ꯉꯔꯥꯡ ꯂꯥꯛꯈ꯭ꯔꯦ ꯃꯟꯗꯦ ꯃꯟꯗꯦꯗꯔꯥ ꯂꯥꯛ ꯑ ꯃꯟꯗꯦꯗ ꯂꯥꯛꯈ꯭ꯔꯦ ꯑꯗꯨꯒ ꯍꯥ ꯆꯦꯀꯞ ꯇꯧꯋꯦ
ꯑꯣ ꯀꯅꯥꯒ ꯂꯥꯛꯄ꯭ꯔꯥ ꯃꯄꯥꯒ ꯂꯥꯛꯄ꯭ꯔꯥ?
ꯋꯥꯏ ꯃꯄꯥꯒ
ꯑꯣ
ꯏꯃꯥꯒꯤ
ꯃꯥꯁ ꯃꯥꯁꯦ ꯅꯥꯒꯟꯕꯒꯤ ꯈꯪꯗ꯭ꯔꯦꯅꯦ
ꯈꯪꯗ꯭ꯔꯦꯅꯦ ꯀꯔꯤ ꯇꯧꯁꯤꯔꯥ
ꯑꯗꯨ ꯑꯗꯨ ꯀꯔꯝꯃꯥꯏꯅ ꯇꯧꯕ꯭ꯔꯥ ꯆꯦꯛꯀꯞ ꯇꯧꯕꯗꯨ?
ꯆꯦꯀꯥꯞ ꯑ ꯃꯥꯒꯤ ꯃꯄꯥꯅ ꯄꯨꯔꯒ ꯄ꯭ꯔꯥꯏꯚꯦꯠ ꯍꯣꯁꯄꯤꯇꯥꯜꯗ ꯆꯦꯛꯀꯞ ꯇꯧꯔ ꯃꯥꯜꯂꯦ꯫
ꯑꯣ
ꯆꯦꯛꯀꯞ ꯇꯧꯔꯒ ꯕ꯭ꯂꯠ ꯇꯦꯁꯒꯨꯝꯕ ꯂꯣꯏ ꯂꯣꯏ ꯃꯗꯤ ꯇꯧꯗꯤ ꯇꯧꯕ ꯃꯥꯜꯂꯦ ꯑꯗꯨꯒ ꯎꯝ ꯈꯔ ꯑꯥ ꯉꯁꯤ ꯑꯩ ꯑꯩꯈꯣꯏꯗ ꯂꯥꯛꯀꯦ ꯍꯥꯏꯌꯦ ꯑꯁꯤꯗ ꯂꯥꯛꯇꯦꯕ ꯃꯣꯏꯗꯤ ꯑꯥꯗ ꯑꯩꯒꯤ ꯑꯩꯈꯣꯏꯒꯤ ꯏꯅꯝꯃꯒꯤ ꯈꯨꯟꯗ ꯂꯩꯌꯦꯕ ꯀꯣ
ꯑꯥ
ꯏꯅꯝꯃ ꯈꯣꯏꯒꯤ ꯗ ꯂꯩꯕ ꯑꯗꯨꯗ ꯕꯖꯥꯔ ꯂꯥꯞꯇꯕꯒꯤ ꯑꯗꯨ ꯄꯋꯥꯟ ꯊꯣꯅꯤꯅꯁꯨ ꯒꯥꯔꯤ ꯆꯠꯊꯣꯛ ꯆꯠꯁꯤꯟꯕ ꯇꯨꯝ ꯌꯦꯡꯕꯤꯕ ꯃꯥꯜꯂꯤ ꯑꯗꯨꯒꯤ ꯑꯥꯗ ꯂꯩꯈ꯭ꯔꯕ
ꯑꯣ ꯅꯪꯒꯤ ꯐꯣꯟ ꯃꯈꯣꯟꯗꯨ ꯈꯔꯗꯤ ꯇꯥꯕ ꯈꯔꯗꯤ ꯇꯥꯗꯕ
ꯑꯣ ꯑꯗꯨ
ꯆꯨꯕ꯭ꯔꯥ ꯑꯗ ꯅꯣꯡ ꯈꯣꯡꯅ ꯈꯣꯏꯗꯁꯨ
ꯆꯨꯗꯦꯗ
ꯅꯣꯡ ꯆꯨꯕꯒꯤ ꯃꯈꯣꯟꯅ ꯑꯣꯏꯔꯝꯒꯅꯤ ꯈꯔꯗꯤ ꯇꯥꯏꯌꯦ ꯈꯔꯗꯤ ꯇꯥꯗꯕ ꯑꯗꯨꯝ꯫
ꯅꯣꯡ ꯆꯨꯗꯦ
ꯅꯨꯡ ꯆꯨꯑꯦ ꯑꯩꯈꯣꯏꯗꯗꯤ
ꯑꯣ
ꯅꯣꯡ ꯀꯥꯟꯅ ꯆꯨꯔ ꯆꯨꯕꯅꯦ ꯍꯧꯖꯤꯛꯗꯤ
ꯎꯝ
ꯅꯣꯡ ꯆꯨꯔꯒ ꯏꯁꯤꯡ ꯌꯥꯝ ꯇꯥꯈ꯭ꯔꯦ ꯑꯩ ꯉꯔꯥꯡꯗꯣ ꯑꯩꯒꯤ ꯁꯤꯡꯗꯣ ꯁꯦꯝꯕ ꯑꯩꯒꯤ ꯁꯤꯡ ꯈꯣꯟꯕꯤꯕꯗꯣ ꯑꯗꯨ ꯑ ꯀꯔꯤꯅꯣ ꯋꯥꯏꯠ ꯑꯦꯟꯁꯅ ꯌꯥꯝ ꯆꯥꯈ꯭ꯔꯕꯀꯣ
ꯑꯣ
ꯑꯗꯨꯒꯤ ꯑꯩꯅ ꯂꯣꯏꯅꯃꯛ ꯂꯧꯊꯣꯛꯔꯒ ꯏꯚꯤꯅꯤꯡ ꯂꯥꯛꯄꯗ ꯑꯃꯨꯛ ꯁꯦꯝꯍꯟꯕꯒꯤ ꯑꯩꯗꯣ ꯉꯔꯥꯡꯗꯣ ꯌꯥꯝ ꯋꯥꯈ꯭ꯔꯕ
ꯑꯣ
ꯎꯝ ꯉꯔꯥꯡ ꯅꯨꯡꯗꯥꯡꯗꯣ ꯐꯣꯟ ꯇꯧ ꯑꯗꯨ ꯅꯦꯠꯋꯥꯛꯁꯨ ꯐꯠꯇꯦ ꯑꯗꯨ ꯎꯔꯁꯨ ꯋꯥꯁꯨ ꯋꯥꯕ ꯑꯗꯨ ꯊꯦꯡꯅ ꯆꯥꯛꯁꯨ ꯆꯥꯕ
ꯑꯣ ꯑꯣ
ꯑꯗꯨꯒꯤꯅꯦ ꯑꯗꯣ ꯍꯦꯛ ꯑꯥꯎ ꯁꯦꯝꯊꯣꯛꯂꯒ ꯍꯦꯛ ꯅꯣꯡ ꯆꯨꯔꯦꯅꯦ ꯁꯦꯝꯊꯣꯛꯇ꯭ꯔꯗꯤ ꯂꯣꯏꯅꯁꯨ ꯊꯣꯛꯀꯅꯤ ꯍꯥꯏꯅ ꯑꯩꯁꯦ ꯎ ꯈꯂ ꯂꯩꯅꯤ
ꯑꯣ ꯑꯁ ꯅꯨꯡꯉꯥꯏꯇꯦꯍꯦ ꯎꯝ
ꯑ ꯑꯁꯤꯗ ꯏꯂꯦꯛꯇ꯭ꯔꯤꯛꯁꯨ ꯑꯃꯨꯛ ꯍꯥꯞꯄꯀꯣ ꯉꯔꯥꯡꯗꯣ ꯃꯄꯥꯇꯣꯟ ꯂꯥꯛꯄ ꯃꯄꯥꯇꯣꯟ ꯂꯥꯛꯔꯒ ꯃꯥꯅ ꯍꯥꯞꯄ ꯑꯗꯨꯗꯤ ꯑꯩꯁꯨ ꯕꯖꯥꯔ ꯀꯥꯗ꯭ꯔꯗꯤ ꯑꯩꯒꯤ ꯁꯤꯡ ꯑ ꯁꯨ ꯂꯣꯏꯅ ꯆꯥꯊꯣꯛꯈ꯭ꯔꯗꯤ ꯌꯥꯔꯣꯏ ꯍꯥꯏꯅ ꯁꯦꯝꯕ
ꯑꯣ
ꯀꯤꯠꯆꯟꯗ ꯂꯥꯏ ꯍꯥꯞꯈ꯭ꯔꯦ
ꯑꯣ ꯀꯤꯠꯆꯦꯟꯗ ꯂꯥꯏꯠ ꯍꯥꯞꯈ꯭ꯔꯦꯀꯣ
ꯎꯝ
ꯌꯥꯝ ꯐꯩꯅꯦ ꯑꯗꯨ ꯁꯤꯡꯗꯣ ꯀꯗꯥꯏꯗ ꯊꯝꯕ꯭ꯔꯣꯅ
ꯁꯤꯡꯗꯣ ꯑꯗꯨꯝ ꯃꯥꯒꯤ ꯃꯐꯝꯗ ꯑꯃꯨꯛ ꯊꯝꯃꯦ ꯂꯧꯊꯣꯛꯔꯒ ꯈꯔ ꯁꯦꯡꯍꯜꯔꯒ ꯀꯣ ꯑꯗꯨꯝ ꯊꯝꯃꯦ
ꯑ ꯁꯦꯝꯕ ꯑꯥ ꯁꯦꯝꯕ ꯌꯥꯗꯕ ꯈꯣꯏ ꯁꯦꯝꯍꯜꯂꯣ ꯐꯖꯅ
ꯑꯥ ꯍꯣꯏ ꯑꯣꯏꯔꯁꯨ ꯍꯧꯖꯤꯛ ꯍꯧꯖꯤꯛ ꯎꯝ ꯍꯧꯖꯤꯛ ꯍꯧꯖꯤꯛꯇꯤ ꯁꯦꯝꯔꯣꯏ ꯑꯗꯨ ꯍꯣꯔꯦꯟ ꯑꯃꯨꯛ ꯑꯣꯛꯇꯣꯕꯔꯒꯨꯝꯕ ꯊꯣꯛꯄ ꯀꯥꯟꯗꯀꯣ
ꯎꯝ
ꯑꯗꯨ ꯁꯦꯝꯒꯦ ꯅꯣꯡ ꯆꯨꯃꯟꯕꯒꯤ ꯁꯤ ꯁꯤꯒꯨꯝꯕ ꯊꯕꯛꯁꯨ ꯇꯧꯕ ꯌꯥꯗꯦꯅꯦ ꯅꯨꯃꯤꯠ ꯑꯅꯤ ꯈꯛꯇ ꯅꯨꯡꯁꯥ ꯁꯥꯕꯤꯌꯦ ꯅꯍꯥꯟꯗꯨ
ꯑꯣ ꯑꯣ
ꯎꯝ ꯑꯗꯣ ꯍꯧꯖꯤꯛ ꯅꯣꯡ ꯆꯨꯌꯦ ꯅꯣꯡ ꯆꯨꯃꯟꯕꯒꯤ ꯑꯩꯁ ꯁꯦ ꯂꯩꯕꯥꯛꯗꯣ ꯈꯔ ꯂꯧꯊꯣꯛꯇꯔꯗꯤꯀꯣ ꯌꯥꯗꯕ ꯑꯗꯨꯒꯤ ꯅꯨꯡꯁꯥ ꯁꯥꯕ ꯀꯥꯟꯗ ꯑꯃꯨꯛ ꯁꯦꯝꯒꯦ
ꯑ‌ꯣ ꯑꯣ ꯍꯣꯏ ꯑꯁ ꯅ‌ꯣꯡ ꯆꯨꯝꯃꯟꯕꯒꯤ ꯑꯗꯨꯗꯁꯨ ꯍꯤꯡꯕ ꯅꯨꯡꯉꯥꯏꯇꯦꯔ ꯅꯨꯃꯤꯠ ꯈꯨꯗꯤꯡ ꯅꯣꯡ ꯆꯨꯕꯗꯒꯣ
ꯎꯝ
ꯂꯩꯕ ꯋꯥꯏ ꯑꯩꯗꯤ
ꯎꯝ
ꯅꯨꯡꯁꯥ ꯌꯥꯝ ꯀꯥꯟꯃꯟꯕꯁꯨ ꯂꯩꯕ ꯋꯥꯕ ꯏꯁꯤꯡꯒꯤꯗꯃꯛ ꯑꯗꯨ ꯏꯁꯤꯡꯒꯤꯗꯃꯛ ꯐꯥꯏ ꯍꯥꯏꯔꯗꯤ ꯅꯨꯡꯁꯥ ꯁꯥꯕꯅ ꯌ ꯍꯦꯟꯅ ꯐꯗꯤ ꯐꯕꯅꯤ
ꯎꯝ
ꯑꯗꯨꯗꯗꯤ ꯅꯣꯡ ꯆꯨꯃꯟꯕꯒꯤ ꯈꯪꯗ꯭ꯔꯦ ꯑꯗꯨ ꯏꯆꯦ ꯑꯩ ꯑꯩꯈꯣꯏ ꯅꯍꯥꯟ ꯑꯥ ꯑꯄꯥꯎꯒꯤ ꯑ ꯑꯥ ꯁꯦꯃꯦꯇ꯭ꯔꯤꯗ ꯆꯠꯂꯦꯅ ꯇꯣꯔꯥꯏꯒ ꯑꯗꯨ ꯆꯠꯄ ꯀꯥꯟꯗ ꯑꯩꯅ ꯀꯔꯤꯅꯣ ꯂꯥꯏꯒꯨꯝꯕ ꯊꯥꯕꯤꯕꯗꯣ ꯅꯣꯏ ꯌꯦꯡꯕꯤꯗ꯭ꯔꯦ
ꯑꯥꯎ ꯌꯦꯡꯕꯤꯗ꯭ꯔꯤ
ꯑꯣ ꯌꯦꯡꯅꯤꯡꯉꯦ ꯀꯃꯥꯏ ꯇꯧꯔꯤꯒꯦ
ꯑ ꯁꯟꯗꯦꯒꯨꯝꯕꯗ ꯌꯥꯔꯗꯤ ꯌꯦꯡꯒꯦ
ꯑ ꯅꯪ ꯌꯦꯡꯔꯗꯤ ꯐꯣꯇꯣ ꯊꯥꯔꯛꯑ ꯀꯣ ꯑꯗꯨ ꯍꯤꯡꯕ꯭ꯔꯣ ꯍꯤꯡꯗꯕ꯭ꯔꯥ ꯈꯪ ꯈꯪꯅꯤꯡꯕ ꯑꯩꯈꯣꯏ ꯂꯥꯏ ꯊꯥꯕꯤꯕꯗꯣ
ꯑꯥ ꯑꯥ
ꯎꯝ
ꯍꯣꯏ ꯍꯣꯏ
ꯎꯝ ꯅꯪ ꯅꯪꯅ ꯃꯇꯝ ꯂꯩꯕ ꯀꯥꯟꯗ ꯑꯗꯨꯝ ꯊꯥꯔ‌ꯑꯣ ꯍꯥꯏꯕꯅꯤ ꯆꯠꯇ꯭ꯔꯁꯨ ꯑꯗꯨꯝ ꯌꯥꯏ ꯅꯪ ꯕꯤꯖꯤ ꯑꯣꯏꯔꯗꯤꯀꯣ
ꯍꯣꯏ
ꯑꯗꯨ ꯅꯪꯒꯤ ꯑꯄꯥꯎꯗꯤ ꯂꯥꯛ ꯇꯕ꯭ꯔꯣ ꯑ ꯑꯥ ꯌꯨꯝꯗ ꯂꯩꯕ ꯑꯄꯥꯎꯗꯣ
ꯑ ꯑꯗꯨꯝ ꯍꯧꯖꯤꯛ ꯍꯧꯖꯤꯛꯄꯨꯗꯤ ꯃꯥꯁꯨ ꯍꯛꯆꯥꯡꯗꯨ ꯈꯔ ꯅꯨꯡꯉꯥꯏꯔꯦꯗ ꯍꯥꯏꯕꯗꯤ ꯅꯍꯥꯟꯒꯨꯝꯅ ꯃꯥꯒꯤ ꯂꯥꯏꯅꯥꯗꯨꯗꯤꯀꯣ ꯑꯣꯄ꯭ꯔꯦꯁꯟ ꯇꯧꯈ꯭ꯔꯕꯒꯤ ꯑꯗꯨꯝ ꯐꯔꯦ ꯍꯥꯏꯌꯦ
ꯑꯣ
ꯑꯗꯨꯁꯨ ꯑ ꯃꯥꯗꯤ ꯍꯟ ꯑꯍꯟ ꯑꯣꯏꯈ꯭ꯔꯕꯅꯤꯅ ꯀ꯭ꯔꯤ ꯀ꯭ꯔꯥꯁꯤ ꯃꯈꯣꯡꯒꯨꯝꯕ ꯑꯗꯨ ꯒꯨꯝꯕꯗꯤ ꯃꯥ ꯅꯥꯏ ꯍꯥꯏꯅꯗꯤ ꯍꯥꯏꯒꯜꯂꯦ ꯍꯥꯏꯌꯦ
ꯑꯣ
ꯑꯗꯨꯗꯤ ꯑ ꯑꯗꯨꯗꯤ ꯂꯥꯏꯅꯥꯁꯨ ꯅꯠꯇ꯭ꯔꯦꯗ ꯃꯥꯅ ꯑꯗꯨꯝ ꯍꯟꯅꯨꯕ ꯑꯣꯏꯈ꯭ꯔꯕꯒꯤ ꯃꯍꯧꯁꯥ ꯑꯣꯏꯔꯦꯗ
ꯑꯗꯨꯝ ꯃꯥꯒꯤ ꯃꯈꯣꯡꯒꯨꯝꯕ ꯑꯗꯨꯗꯤ ꯑꯗꯨꯝ ꯅꯥꯏꯌꯦ ꯍꯥꯏꯕꯤꯔꯤ ꯍꯥꯏꯌꯦ ꯍꯥꯏꯌꯦ
ꯑꯗꯨ ꯏꯞ ꯄꯥꯅ ꯑꯍꯟ ꯑꯣꯏꯕ꯭ꯔꯥ ꯃꯥꯅ ꯑꯍꯥꯟ ꯑꯣꯏꯕ꯭ꯔꯥ ꯏꯄꯥꯅ ꯑꯍꯥꯟ ꯑꯣꯏꯌꯦꯀꯣ
ꯏꯄꯥꯅ ꯑꯍꯟ ꯑꯣꯏꯔꯝꯒꯅꯤ ꯍꯥꯏꯌꯦ
ꯑꯥ ꯑꯥ
ꯎꯝ ꯏ ꯄꯥꯅ ꯑꯍꯟ ꯑꯣꯏꯔꯝꯅꯤ ꯍꯥꯏꯌꯦ ꯀꯣ
ꯎꯝ ꯑꯩ ꯃꯉꯣꯟꯗ ꯑꯥ ꯑꯄꯥꯎ ꯅꯪꯅ ꯑꯍꯥꯟ ꯑꯣꯏꯕ꯭ꯔꯥ ꯏꯄꯥ ꯑꯣꯏꯕ꯭ꯔꯥ ꯅꯪꯒꯤ ꯑꯣꯏꯅꯤꯗ ꯍꯥꯏꯌꯦ ꯑꯗꯣ ꯃꯣꯏꯁꯨ ꯈꯪꯗꯦ ꯏꯆꯦ ꯃꯥꯗꯤ ꯑꯍꯟꯒꯤ ꯑꯍꯟꯒꯤ ꯃꯁꯥꯛꯗꯤ ꯃꯥꯟꯅꯩ ꯑꯗꯨꯁꯨ ꯎꯝ ꯌꯥꯝ ꯑꯍꯥꯟꯗꯤ ꯑꯣꯏꯗꯕ ꯃꯥꯜꯂꯦ
ꯎꯝ
ꯈꯔꯥ ꯈꯔꯥ ꯅꯥꯒꯟꯕꯒꯤ ꯃꯥꯁꯨ ꯀꯣ
ꯎꯝ
ꯑꯍꯟ ꯑꯣꯏꯅ ꯎꯕ
ꯑꯥ ꯑꯗꯨ ꯍꯧꯖꯤꯛ ꯀꯥꯟꯗꯤ ꯈꯨꯟꯗ ꯂꯩꯌꯦꯀꯣ
ꯑꯣ ꯈꯨꯟꯗ ꯂꯩꯌꯦ
ꯀꯅꯥꯒ ꯂꯩꯕ꯭ꯔꯣ ꯀꯣ
ꯃꯄꯥꯇꯣꯟ ꯃꯄꯥꯇꯣꯟ ꯃꯅꯥꯛꯇ ꯑꯗꯨꯝ ꯂꯩꯕꯅꯤ ꯏꯁꯨ ꯃꯄꯥ ꯎꯝ ꯃꯣꯏꯅ ꯈꯨꯟꯗ ꯑꯗꯨ ꯁ꯭ꯀꯨꯜꯗ ꯏꯟꯁꯥꯡ ꯆꯥꯛ ꯏꯟꯁꯥꯡ ꯊꯣꯡꯕ ꯊꯕꯛ ꯇꯧꯋꯦ ꯍꯥꯏꯌꯦ ꯑꯗꯨ ꯏꯆꯨ
ꯎꯝ ꯑꯣ ꯑꯣ
ꯎꯝ ꯑꯗꯨꯗꯤ ꯇꯣꯂꯣꯞ ꯈꯔꯥ ꯈꯔꯥꯗꯤ ꯆꯥꯏꯌꯦ
ꯑꯣ
ꯌꯥꯝꯗ꯭ꯔꯥꯁꯨ
ꯑꯥ ꯍꯣꯏ ꯍꯣꯏ ꯐꯩꯅꯦ ꯑꯗꯨꯗꯤ
ꯂꯥꯎ ꯂꯥꯎ ꯑꯥ ꯃꯥꯒꯤ ꯅꯨꯄꯤꯅ ꯂꯥꯎꯒꯤ ꯊꯕꯛ ꯇꯧꯕ
ꯑꯣ
ꯃꯔꯛ ꯃꯔꯛꯇꯗꯤ ꯃꯥꯅ ꯂꯥꯎ ꯆꯠꯂꯒ ꯃꯥꯅ ꯏꯟꯁꯥꯡ ꯆꯥꯛ ꯏꯟꯁꯥꯡꯗꯣ ꯊꯣꯡꯕ ꯅꯨꯄꯤꯅ ꯑꯗꯨꯝ ꯇꯧꯕ ꯃꯥꯜꯂꯦ
ꯑꯥ ꯑꯗꯨ ꯆꯥꯛ ꯃꯥ ꯆꯥꯛ ꯏꯟꯁꯥꯡꯁꯨ ꯊꯣꯡꯕ ꯍꯩꯔꯣꯏꯀꯣ ꯍꯧꯖꯤꯛꯇꯤ ꯌꯥꯔꯣꯏꯀꯣ
ꯎꯝ ꯍꯣꯏ
ꯃꯤꯅꯥ ꯑꯗꯨꯝ ꯄꯤꯖꯕ ꯃꯥꯜꯂꯦꯀꯣ
ꯍꯥꯥ
ꯃꯤꯅ ꯑꯗꯨꯝ ꯄꯤꯖꯕ ꯃꯥꯜꯂꯦꯀꯣ
ꯑꯥ
ꯑꯁ ꯑꯩ ꯑꯩꯗꯤ ꯈꯪꯗꯕꯅꯦꯕ ꯑꯗꯨ ꯑꯥ ꯑꯥ ꯍꯖꯤꯑꯀꯣ ꯄꯨꯏꯁꯦ
ꯑꯥ
ꯖꯦꯒꯥ ꯄꯨꯏꯒ ꯃꯥ ꯍꯧꯖꯤꯛ ꯍꯧꯒꯥꯞ ꯔꯪꯕꯝ ꯄꯨꯏꯒ ꯃꯥꯁꯦ ꯕ꯭ꯔꯥꯗꯔ ꯑꯦꯟ ꯁꯤꯁꯇꯔꯅꯤꯀꯣ
ꯍꯣꯏ
ꯑ ꯑꯗꯨꯗꯤ ꯑꯁ ꯌꯥꯝ ꯂꯥꯞꯄ ꯃꯤ ꯅꯠꯇꯦꯅꯦ
ꯍꯥꯥ
ꯀꯔꯤꯒꯤ ꯑꯗꯨꯃꯥꯏ ꯂꯨꯍꯣꯡꯕ꯭ꯔꯥ ꯀꯣ
ꯅꯪ ꯑꯗꯨꯗꯤ ꯅꯪꯒꯤ ꯅꯆꯥꯒ ꯏꯊꯥꯟꯒ ꯂꯨꯍꯣꯡꯕ ꯃꯥꯜꯂꯤꯅꯦꯀꯣ
ꯑꯣ ꯍꯣꯏ ꯍꯣꯏ ꯍꯣꯏ ꯑꯗꯨꯝ ꯇꯧꯒꯅꯤ
ꯂꯣꯏꯔꯦꯍꯦ ꯑꯩꯗꯤ ꯉꯁꯤꯗ ꯅꯤꯡꯁꯤꯡꯂꯛꯑꯦ
ꯎꯝ꯫
ꯑꯗꯨ ꯏꯆꯨꯒꯤ ꯐꯦꯃꯤꯂꯤꯗꯤ ꯑꯉꯥꯡ ꯀꯌꯥ ꯁꯨꯔꯕ꯭ꯔꯥ
ꯀꯔꯤ ꯍꯥꯏꯕ ꯏꯆꯨ
ꯎꯝ ꯐꯦꯝ ꯃꯣꯏꯒꯤ ꯑꯉꯥꯡ ꯀꯌꯥ ꯁꯨꯔꯕ꯭ꯔꯥꯕ
ꯑꯣ ꯑꯣ ꯑꯉꯥꯡꯗꯣ ꯑꯉꯥꯡ ꯑꯍꯨꯝ ꯑꯉꯥꯡ ꯑꯍꯨꯝ ꯏꯁꯨꯒ ꯖꯤꯃꯤꯃꯥꯟ ꯅꯨꯄꯤ ꯑꯅꯤ ꯀꯣ ꯅꯨꯄꯥ ꯑꯃ
ꯑꯣ ꯑꯣ ꯑꯣ ꯑꯃꯨꯛꯀ ꯄꯣꯛꯀꯦꯔꯥ ꯀꯣ
ꯑꯥ
ꯑꯃꯨꯛꯀ ꯄꯣꯛꯀꯦꯔꯥ ꯀꯣ
ꯑꯉꯥꯡꯔꯣ
ꯍꯣꯏ
ꯈꯪꯗꯦꯗ ꯑꯗꯨꯗꯤ ꯑꯉꯥꯡ ꯃꯆꯥ ꯍꯧꯖꯤꯛꯀꯤ ꯑꯥ ꯑꯇꯣꯟꯕꯁꯤ ꯑꯉꯥꯡ ꯑꯣꯏꯔꯤꯌꯦ ꯆꯍꯤ ꯑꯅꯤꯒꯨꯝꯕ ꯈꯛꯇ ꯉꯥꯏꯔꯤꯑꯦꯕ
ꯑꯣ ꯑꯣ ꯑꯗꯨꯗꯤ ꯑꯉꯥꯡꯒꯤꯗꯤ ꯑꯥ ꯃꯤ ꯀꯌꯥ ꯁꯨꯔꯕ꯭ꯔꯥ
ꯑꯗꯨ ꯖꯒꯥ ꯑꯩꯈꯣꯏꯁꯨ ꯑꯥ ꯃꯈꯣꯏꯗꯤ ꯃꯔꯤ
ꯑꯣ ꯃꯥꯔꯤ
ꯅꯨꯄꯤ ꯑꯍꯨꯝ ꯅꯨꯄꯥ ꯑꯃ ꯈ꯭ꯋꯥꯏꯗꯒꯤ ꯑꯇꯣꯟꯕꯗꯣ ꯍꯧꯖꯤꯛ ꯏꯆꯨꯒꯤ ꯑꯥ ꯃꯅꯥꯎꯅꯨꯄꯥꯒ ꯃꯥꯟꯅꯕꯅꯦ ꯆꯍꯤꯗꯣ
ꯑꯣ ꯑꯗꯨ